ꯍꯥꯜꯂꯣ
ꯇꯥꯔꯕꯣ
ꯇꯥꯏꯌꯦ
ꯆꯥꯛ ꯊꯣꯡꯕ ꯂꯣꯢꯔꯕꯣ
ꯑ ꯂꯣꯏꯗ꯭ꯔꯤ ꯌꯦꯗ
ꯀꯩꯅꯣ ꯌꯥꯝ ꯀꯨꯢꯅ
ꯑꯦ ꯀꯨꯢꯗꯦꯍꯦ ꯍꯧꯖꯤꯛ ꯈꯛꯇꯅꯦ ꯍꯧꯕ ꯂꯣꯏꯔꯅꯤꯗ ꯃꯤꯅꯤꯠ ꯑꯃ ꯑꯅꯤ
ꯅꯣꯏꯒꯤ ꯑꯗꯨ ꯂꯩꯕꯝꯗꯣ
ꯎꯝ
ꯑ ꯏꯂꯦꯛꯇ꯭ꯔꯤꯛꯀꯤ ꯁꯤꯖꯤꯟꯅꯕ ꯌꯥꯕ꯭ꯔꯥ
ꯁꯤꯖꯤꯟꯅꯕ ꯌꯥꯏ ꯑꯗꯨꯒ ꯏꯁꯥꯅ ꯕꯤꯜ ꯊꯤꯗꯕ
ꯑꯣ ꯑꯣ ꯑꯣ ꯑꯁ ꯑꯗꯨꯗꯤ ꯄꯩꯁꯥ ꯌꯥꯝ ꯆꯪꯉꯝꯅꯤꯕꯨ ꯅꯪ ꯂꯩꯗꯣ ꯄꯩꯁꯥ ꯊꯥ ꯑꯃꯗ ꯀꯌꯥꯃꯨꯛ ꯆꯠꯂꯤ ꯊ
ꯈꯪꯗꯦꯗ ꯑꯩ ꯐꯦꯟ ꯈꯛꯇ ꯄꯥꯏꯕꯅꯦ ꯑꯗꯨꯒ ꯐꯣꯟ ꯆꯥꯔꯖꯤꯡꯒꯨꯝꯕ
ꯎꯝ
ꯑꯗꯨ ꯊ꯭ꯔꯤ ꯍꯟꯗ꯭ꯔꯦꯠ ꯐꯣꯔ ꯍꯟꯗ꯭ꯔꯦꯠ ꯀꯣ
ꯎꯝ
ꯗꯤ ꯁꯥꯕꯅꯤꯅ ꯅꯨꯡꯗꯥꯡꯗ ꯑꯗꯨꯝ ꯎꯪꯔꯒ ꯊꯝꯕꯅꯦꯕ ꯐꯦꯟꯗꯣ
ꯑꯣ ꯑꯣ ꯑꯣ ꯅꯪ ꯑꯥꯝ ꯃꯣꯏꯒꯤꯗꯣ ꯀꯩꯅꯣ ꯇꯧꯕ꯭ꯔꯥ ꯅꯪ ꯂꯩꯗꯣ ꯒ꯭ꯔꯥꯎꯟ ꯐ꯭ꯂꯣꯔꯗꯔꯣ ꯅꯠꯇ꯭ꯔꯒꯅ ꯃꯊꯛ
ꯒ꯭ꯔꯥꯎꯟ ꯐ꯭ꯂꯣꯔꯗꯅꯦ ꯑꯩꯒꯤ ꯔꯨꯝꯗꯤ ꯄꯤꯛꯄꯅꯦ ꯃꯆꯥ ꯈꯛꯅ ꯃꯆꯥꯅꯦ
ꯑꯣ ꯑꯣ ꯑꯣ ꯏꯪꯉꯝꯅꯤ ꯑꯗꯨꯗꯤ ꯑꯗꯨ ꯌꯥꯝ ꯁꯥꯕ꯭ꯔꯥꯅꯦ
ꯑꯁ ꯅꯨꯡꯗꯥꯡꯗꯗꯤ ꯍꯣꯏ ꯌꯥꯝꯅꯗꯤ ꯁꯥꯕꯗꯤ ꯅꯠꯇꯦ
ꯎꯝ
ꯔꯨꯝ ꯃꯆꯥ ꯑꯣꯏꯕꯅꯤꯅꯀꯣ ꯂꯤꯁꯤꯡ ꯑꯅꯤ ꯈꯛꯇꯅꯦ ꯑꯩꯒꯤ ꯔꯦꯟꯗꯤ
ꯎꯝ
ꯏꯁꯤꯡ ꯑꯩꯈꯣꯏꯅ ꯂꯩꯕ ꯑꯃꯨꯛ
ꯑꯁ ꯄꯩꯁꯥ ꯌꯥꯝ ꯆꯠꯂꯦ ꯑꯗꯨꯗꯤ
ꯍꯣꯏꯅꯦ
ꯑꯍꯝ ꯑꯥ ꯑꯩꯈꯣꯏꯒꯤꯗꯤꯅꯦ ꯀꯥꯂꯦꯟ ꯊꯥꯗꯣ ꯁꯥꯝꯃꯔꯗꯣ ꯈꯪꯕ꯭ꯔꯣ ꯑꯗꯨꯗꯅ ꯏꯪꯉꯦꯕꯀꯣ
ꯎꯝ
ꯍꯥꯏꯗꯤ ꯏꯪꯍꯥꯜꯂꯦꯕ ꯑꯗꯨꯒ ꯎꯝ ꯅꯤꯡꯊꯝꯊꯥꯗꯣ ꯋꯤꯟꯇꯔꯗꯣ
ꯎꯝ
ꯑꯗꯨꯗꯅ ꯁꯥꯕ ꯑꯃ ꯄꯨꯔꯥ ꯇꯦꯝꯄꯔꯦꯆꯔꯗꯣ ꯁꯦꯠ ꯇꯧꯔ ꯊꯝꯕꯩ ꯇꯥꯏꯞꯇ ꯅꯨꯡꯉꯥꯏꯕ ꯃꯐꯝꯗꯣ
ꯑꯣꯏꯅꯦ ꯅꯣꯏ ꯀꯦꯝꯄꯁ ꯃꯅꯨꯡꯗꯗꯤ ꯑꯁ ꯌꯥꯝ ꯏꯪꯉꯦ ꯁꯥꯝꯃꯔꯗ
ꯎꯝ ꯍꯣꯏ ꯅꯨꯡꯉꯥꯏꯆꯥꯠꯅꯦ ꯎꯝ
ꯑꯩꯈꯣꯏ ꯕꯖꯥꯔꯗ ꯌꯥꯝ ꯁꯥꯔꯒ ꯂꯥꯛꯄꯅꯤꯅ ꯑꯗꯨ ꯃꯅꯨꯡ ꯆꯪꯔꯥꯗꯤ ꯑꯗꯨꯝ ꯑꯥ ꯌꯥꯝ ꯅꯨꯡꯉꯥꯏꯕꯀꯣ ꯏꯪ ꯎꯃꯥꯡ ꯎꯃꯥꯡ ꯍꯥꯏꯗꯣꯏꯅꯦꯀꯣ ꯃꯌꯥꯝꯕꯒꯤ
ꯎꯝ ꯍꯣꯏ ꯍꯣꯏ ꯍꯣꯏ ꯎ ꯌꯥꯝꯅ ꯍꯧꯕꯒꯤ ꯍꯥꯏꯒꯗꯕ
ꯍꯣꯏꯅꯦ ꯎꯃꯥꯡ ꯎꯃꯥꯡꯗꯤ ꯀꯩ ꯀꯩ ꯍꯥꯏꯗꯣꯏꯅꯣ ꯀꯔꯤꯕꯨꯅꯣ ꯎꯃꯥꯡꯗꯤ
ꯑꯣ ꯐꯣꯔꯦꯁ ꯑꯣꯏꯗꯣꯏꯅꯦꯕꯀꯣ
ꯑꯣ ꯎꯃꯥꯡ ꯍꯥꯏꯁꯦ ꯐꯣꯔꯦꯁ
ꯎꯝ
ꯎ ꯎꯃꯥꯡ
ꯂꯥꯛꯑꯣ ꯀꯩꯅꯣ ꯅꯪꯁꯨ ꯁꯤꯗ ꯇꯝꯈ꯭ꯔꯣ
ꯑꯁ ꯑꯩꯅ ꯑꯩꯒꯤ ꯁꯕꯖꯦꯛ ꯑꯃꯨꯛ ꯇꯝꯅ ꯇꯜꯂꯦ
ꯇꯜ ꯇꯝꯃꯔꯣꯏꯗ꯭ꯔꯣ
ꯇꯝꯃꯔꯣꯏ
ꯍꯣꯏ ꯌꯥꯔꯦ ꯊꯕꯛꯇꯣ ꯑꯣꯏꯅ ꯈꯟꯅꯕ ꯇꯧꯔꯣ ꯀꯥꯟꯅ ꯄꯥꯔꯣ ꯂꯥꯏꯔꯤꯛꯇꯣ ꯆꯥꯕ ꯊꯛꯄ ꯈꯪꯗꯅ ꯎꯝ
ꯏꯛꯅꯧꯗ ꯑꯃꯨꯛ ꯑꯦꯠꯃꯤꯁꯟ ꯇꯧꯁꯦꯌꯥ ꯈꯥꯟꯕ ꯑꯗꯣ ꯑꯩꯅ ꯀꯩ ꯍꯥꯏꯁꯤꯔꯥ ꯂꯥꯏꯔꯤꯛ ꯄꯥꯔꯒ ꯑꯃꯨꯛ ꯀꯣꯂꯦꯖꯀꯤ ꯂꯥꯏꯔꯤꯛ ꯄꯥꯔꯒ ꯑꯦꯛꯖꯥꯝ ꯊꯥꯕꯗꯣ
ꯎꯝ ꯎꯝ ꯎꯝ
ꯇꯟꯕ ꯑꯗꯨꯒꯤ ꯑꯩꯈꯣꯏ ꯆꯤꯡ ꯗ ꯑꯦꯗꯃꯤꯁꯟ ꯇꯧ ꯆꯠꯂꯝꯕ ꯑꯗꯨꯗ ꯑꯩ ꯑꯩꯒꯤ ꯁꯕꯖꯦꯛꯇꯣ ꯌꯥꯎꯗꯕ
ꯑꯧ ꯑꯧ ꯑꯧ ꯐꯔꯛ ꯇꯥꯏꯅꯦ
ꯍꯨꯝ
ꯑꯗꯨꯗꯤ ꯅꯪ ꯃꯦꯠꯁ ꯌꯥꯝ ꯍꯩꯔꯝꯃꯅꯤ
ꯍꯩ ꯗꯦꯗ ꯀꯔꯤ ꯃꯦꯠꯁ ꯁꯣꯟꯕꯒꯤ ꯑꯩ ꯀꯝꯄ꯭ꯌꯨꯇꯔ ꯁꯥꯏꯟꯁ ꯂꯧꯕꯅꯦ ꯑꯩꯒꯤ ꯁꯕꯖꯦꯛꯇꯣ ꯃꯦꯠꯁꯒ ꯇꯣꯛꯑꯒ ꯑꯩ ꯑꯩꯈꯣꯏꯗꯤ ꯃꯦꯠꯁ ꯈꯛꯇꯣ ꯑꯗꯨ ꯑꯣꯏꯔꯁꯨ ꯑꯁ ꯀꯣꯃꯔꯁꯇꯤ ꯃꯦꯠꯁꯄꯨ ꯇꯤ ꯌꯥꯝ ꯌꯥꯎꯋꯦꯗ ꯑꯦꯀꯥꯎꯟꯇꯤꯡ ꯕꯀꯣ ꯌꯥꯝ ꯌꯥꯎꯕꯅꯦ ꯃꯦꯠꯁ
ꯎꯝ ꯉꯝꯖꯔꯣꯏ ꯑꯩꯈꯣꯏꯗꯤ ꯂꯧꯕ ꯍꯩꯇꯦꯕ ꯀꯣꯛꯇꯣ ꯊꯥꯗꯕꯗꯣ ꯌꯥꯝ ꯋꯥꯏꯌꯦꯕ
ꯑꯩ ꯏꯪꯂꯤꯁ ꯑꯣꯏꯅ ꯂꯧꯔꯗꯤ ꯑꯩꯖꯨ ꯄꯥꯗꯣꯏꯅꯦ ꯑꯁ
ꯎꯝ
ꯑꯗꯨ ꯑꯣꯏꯔꯁꯨ ꯊꯕꯛ ꯈꯥꯟꯕꯗꯗꯤ ꯑꯩꯈꯣꯏꯅ ꯐꯖꯅ ꯇꯝꯔꯗꯤꯀꯣ ꯁꯤ ꯕꯤ ꯀꯣꯝꯒ ꯕꯤ ꯄꯤꯌꯦ ꯒꯨꯝꯕꯗꯤ ꯊꯕꯛ ꯌꯥꯝꯃꯦꯕ
ꯎꯝ ꯎꯝ ꯎꯝ
ꯑꯩꯈꯣꯏꯅ ꯐꯖꯅ ꯇꯝꯂꯗꯤ ꯕꯤꯖꯤꯅꯦꯁꯅ ꯊꯕꯛ ꯑꯥ ꯌꯥꯝꯅ ꯄꯤꯌꯦꯕ
ꯇꯧ
ꯕꯤꯖꯤꯅꯦꯁꯅ ꯉꯥꯛꯇꯅꯦ ꯊꯕꯛ ꯄꯤꯔꯤꯗꯣ ꯑꯩꯈꯣꯏꯕꯨ
ꯃꯥꯅꯦ
ꯗꯥꯛꯇꯔ ꯑꯣꯏꯔꯣ ꯀꯩ ꯑꯣꯏꯔꯣ ꯑꯗꯨ ꯑꯣꯏꯔꯖꯨ ꯕꯤꯖꯤꯅꯦꯁꯅ ꯊꯕꯛ ꯄꯤꯕ ꯅꯠꯇ꯭ꯔꯣ
ꯎꯝ ꯑꯗꯨꯅ ꯅꯪ ꯍꯧꯖꯤꯛ ꯕꯤꯖꯤꯅꯦꯁ ꯑꯆꯧꯕ ꯑꯃ ꯇꯧꯒꯦꯅ ꯈꯥꯜꯂꯦ ꯅꯠꯇ꯭ꯔꯥ ꯍꯌꯦꯡꯋꯥꯏ ꯈꯟꯗ꯭ꯔꯣ ꯍꯥꯏꯖꯦ ꯑꯩꯗꯤ ꯈꯜꯂꯦ ꯑꯩꯗꯤ ꯇꯧꯗꯣꯏꯅꯦ ꯍꯨꯝꯍꯨꯝ ꯎꯝ
ꯇꯧꯃꯤꯟꯅꯁꯦ
ꯇꯧꯔ ꯂꯣꯏꯔꯦ ꯀꯩꯅꯣ
ꯅꯨꯄꯤꯗꯤ ꯆꯤꯟ ꯆꯤꯟꯖꯨ ꯈꯔ ꯐꯥꯕꯅꯤꯅꯀꯣ ꯅꯨꯄꯤꯁꯤꯡꯗꯤ ꯕꯤꯖꯤꯅꯦꯁ ꯍꯩꯔꯅꯤ ꯅꯨꯄꯥꯁꯤꯡꯗꯤ ꯑꯗꯨꯝ ꯃꯥꯡꯍꯥꯟꯕ ꯄ꯭ꯔꯣꯐꯤꯠꯀꯤ ꯋꯥꯗꯨ ꯇꯧꯅꯣ ꯑꯗꯨꯝ
ꯑꯁ ꯅꯨꯄꯥꯖꯨ ꯌꯥꯝ ꯍꯩꯕ ꯍꯩꯕ ꯂꯩꯗ ꯂꯩꯇ꯭ꯔꯥꯅꯦ
ꯑꯗꯨ ꯑꯣꯏꯔꯁꯨ ꯄꯩꯁꯥꯗꯨ ꯐꯖꯅ ꯁꯦꯚꯤꯡ ꯇꯧꯕ ꯍꯩꯗꯕꯅꯤꯅꯦ
ꯑꯁ ꯑꯩꯖꯨ ꯍꯩꯇꯤꯌꯦ
ꯑꯩꯈꯣꯏ ꯈꯨꯠꯇ ꯄꯩꯁꯥ ꯑꯩꯒꯤ ꯈꯨꯠꯇ ꯄꯩꯁꯥ ꯂꯩꯔꯗꯤ ꯍꯟꯕ ꯍꯧꯔꯅꯤ ꯀꯔꯤ ꯂꯩꯖꯤꯔꯥ ꯀꯗꯥꯏ ꯆꯥꯠꯁꯤꯔꯥ ꯍꯧꯔꯅꯤ ꯑꯩꯗꯤ
ꯑꯗꯨꯃꯥꯏꯅ ꯑꯗꯨꯝ ꯍꯧꯋꯦꯕ ꯑꯩꯁꯨ ꯄꯩꯁꯥꯗꯣ
ꯀꯗꯥꯏ ꯆꯠꯁꯤꯔꯥ ꯑꯗꯨ ꯐ ꯈꯨꯠꯇ ꯌꯥꯎ ꯌꯥꯎꯔꯛꯇ꯭ꯔꯁꯨ
ꯎꯝ
ꯑꯗꯨ ꯌꯥꯎꯔꯛꯇꯕ ꯃꯃꯥꯡꯗꯁꯨ ꯑꯗꯨꯝ ꯈꯟꯕ ꯍꯧꯔꯅꯤ
ꯂꯥꯞ ꯇꯧ ꯋꯥ ꯃꯥꯜꯂꯤꯗ
ꯑꯩꯖꯨ ꯄꯩꯁꯥ ꯇꯨꯡꯖꯟꯕ ꯍꯩꯇꯦꯕꯀꯣ
ꯇꯨꯝꯖꯟꯕ ꯍꯥꯏꯕ꯭ꯔꯥ ꯁꯦꯚꯤꯡ ꯇꯧꯕꯗꯣ
ꯑꯥ ꯍꯩꯇꯦꯕ ꯊꯥꯝꯖꯟꯕꯗꯣ ꯇꯨꯡ ꯇꯨꯡ ꯇꯨꯡꯁꯟꯕ ꯊꯝꯖꯟꯕ ꯑꯥ ꯎꯝ ꯎꯝ ꯑꯗꯨ ꯍꯩꯇꯕ__ ꯌꯥꯝ ꯋꯥꯏ ꯋꯥꯕꯨꯗꯤ ꯋꯥꯗꯦꯗ ꯅꯨꯡꯉꯥꯏ ꯀꯩꯒꯤ ꯋꯥꯗꯣꯏꯅꯣ ꯍꯜꯂꯣ
ꯇꯥꯏ ꯇꯥꯏ
ꯀꯩꯗꯧꯔꯕ ꯇꯨꯃꯤꯟꯅ ꯂꯩꯒ꯭ꯔꯤꯗꯨꯅ
ꯑꯁ ꯅꯪꯒꯤ ꯋꯥꯈꯜꯗ ꯉꯥꯎꯔꯦ
ꯎꯝ ꯎꯝ ꯎꯝ ꯉꯥꯎꯒꯤꯅꯨ ꯀꯣ ꯐꯣꯟ ꯋꯥꯔꯤ ꯁꯥꯟꯅꯕ ꯂꯣꯏꯗ꯭ꯔꯤ ꯕꯨꯛꯇꯤ ꯉꯥꯎꯒꯤꯅꯣꯕ꯫ ꯐꯣꯟ ꯋꯥꯔꯤ ꯁꯥꯟꯅꯔꯕ ꯑꯣꯏꯅ
ꯑꯗꯨꯒꯤ ꯑꯩ ꯌꯥꯝ ꯈꯪꯗꯦ ꯄꯩꯁꯥ ꯇꯨꯡꯖꯟꯕ ꯍꯩꯕ ꯃꯤ ꯄꯩꯁꯥ ꯊꯝꯕ ꯍꯩꯕ ꯃꯤꯗꯣ
ꯎꯝ ꯍꯥ ꯅꯣꯏ ꯅꯨꯄꯤꯗꯤ ꯑꯗꯨꯝ ꯄꯩꯁꯥ ꯊꯝꯕ ꯌꯥꯝ ꯍꯩꯕꯅꯦꯗ
ꯑꯩꯗꯤ ꯍꯩꯇꯦꯕ ꯑꯩ ꯅꯨꯄꯤ ꯅꯠꯇ꯭ꯔꯕ ꯈꯪꯗꯦ
ꯍꯩꯕꯅꯦ ꯅꯨꯄꯤꯁꯤꯡꯗꯤ
ꯎꯝ
ꯊꯝꯖꯟꯕ ꯍꯩꯇ꯭ꯔꯖꯨ ꯈꯪꯗꯦ ꯑꯗꯣ ꯑꯗꯨꯝ ꯋꯥꯠꯇꯅꯕꯕꯨꯗꯤ ꯂꯩꯍꯜꯂꯤꯀꯣ ꯍꯥꯏꯗꯤ
ꯈꯪꯗꯦ ꯀꯃꯥꯏ ꯇꯧꯗꯣꯏ
ꯅꯪꯅ ꯐꯖꯅ ꯍꯣꯠꯅꯕꯒꯤ ꯃꯍꯨꯠ ꯍꯥꯏꯁꯦꯔꯥ
ꯑꯩ ꯊꯝꯖꯜꯂꯒ ꯀꯩꯗꯧꯗꯣꯏꯅꯣ? ꯈꯜꯂꯛꯑꯦ ꯍꯥꯏꯕ ꯁꯤꯗꯣꯛꯈ꯭ꯔꯗꯤ ꯁꯣꯏꯗꯅ
ꯑ ꯄꯥ ꯄꯩꯁꯥꯕꯨꯗꯤ ꯄꯥꯏꯔꯝꯒꯅꯤꯗ
ꯄꯥꯏꯗꯦꯗꯥ
ꯑꯣꯔꯤ ꯐ꯭ꯂꯦꯝꯒꯤ
ꯑꯍꯤꯍꯤ
ꯒꯨꯝꯕ ꯇꯧꯔꯦ ꯇ꯭ꯨꯏꯁꯟ ꯑꯃꯨꯛ ꯆꯠꯂꯦ
ꯑꯗꯣ ꯁꯤꯖꯤꯟꯅꯔꯤꯁꯤꯗꯤ ꯁꯦꯠꯂꯤꯕ ꯆꯥꯔꯤꯕ ꯆꯠ
ꯍꯣꯁꯇꯦꯜ ꯐꯤꯗꯤ ꯊꯤꯗꯦꯀꯣ ꯊꯥꯗ
ꯊꯤꯅꯥ
ꯑꯦ ꯊꯥꯗ ꯑꯁꯦꯡꯕ꯭ꯔꯣ ꯁꯦꯃꯤꯁꯇꯔꯗ ꯑꯣꯏꯔꯝꯒꯅꯤꯗ
ꯍꯧꯖꯤꯛꯇꯤ ꯑꯈꯣꯏꯗꯣ ꯑꯥ ꯔꯦꯖꯤꯁꯇ꯭ꯔꯦꯁꯟ ꯇꯧꯗꯤ ꯇꯧꯗ꯭ꯔꯤꯕꯀꯣ ꯒꯦꯁꯇ ꯂꯩꯕ
ꯑꯣ ꯍꯣ ꯍꯣ
ꯑꯗꯨꯗꯨꯒꯤ
ꯔꯦꯟ ꯃꯃꯟꯁꯦ ꯕꯔꯥ ꯃꯟꯁꯦ ꯀꯌꯥ ꯀꯌꯥꯅꯣ? ꯊꯤꯕꯅꯣ ꯅꯣꯏꯒ ꯅꯣꯏꯅꯗꯤ
ꯃꯤ ꯑꯅꯤ ꯂꯩ ꯃꯤ ꯑꯃꯇꯪ ꯂꯩꯔꯗꯤ ꯋꯥꯟ ꯊꯥꯎꯖꯟ ꯄꯤꯗꯣꯏꯅꯦꯕꯀꯣ
ꯎꯝ
ꯔꯨꯝꯗꯣ ꯊꯤꯔꯦꯕ ꯊꯤꯔꯦ ꯍꯥꯏꯕꯗꯤ ꯈꯪꯗꯦ ꯅꯨꯡꯉꯥꯏꯇ꯭ꯔꯦꯕꯀꯣ
ꯎꯝ
ꯑꯩ ꯅꯉꯣꯟꯗ ꯍꯥꯏꯗ꯭ꯔꯤꯕ
ꯎꯝ ꯑꯅꯤ ꯂꯩꯔꯗꯤ
ꯑꯅꯤ ꯂꯩ ꯑꯩꯈꯣꯏ ꯐꯥꯏꯞ ꯍꯟꯗ꯭ꯔꯦꯠ ꯐꯥꯏꯞ ꯍꯟꯗ꯭ꯔꯦꯠ ꯈꯇꯪ ꯄꯤ
ꯑꯣ ꯍꯣ ꯍꯣ
ꯍꯣꯡꯗ꯭ꯔ
ꯍꯣꯡꯉꯦ ꯍꯣꯡ
ꯑꯗꯣ ꯔꯨꯝ ꯄꯩꯁꯥ ꯄꯤꯕ ꯄꯥꯝꯃꯨꯏꯕ ꯑꯗꯨꯝ ꯕꯣꯛꯁ ꯑꯃ ꯈꯥꯖꯜꯂꯒ ꯈꯣꯏꯒꯤ ꯈꯤꯇꯪ ꯑꯗꯨ ꯈꯛꯇꯪꯅꯦꯕ ꯀꯩꯝꯇ ꯌꯥꯗ꯭ꯔꯦꯕ ꯑꯝꯇ
ꯑꯣ ꯀꯥꯏꯗꯦꯗ ꯅꯕꯥꯟꯅꯤ ꯂꯩꯃꯤꯟꯅꯕ꯭ꯔ ꯑꯩ ꯍꯥꯟꯅ ꯋꯥꯔꯤ ꯁꯥꯕꯗꯣ
ꯂꯩꯃꯤꯟꯅꯩꯌꯦ ꯑꯩꯒ ꯃꯥꯒ ꯕꯦꯁꯇꯤꯅꯦ ꯍꯥꯏꯗꯨꯗꯤ
ꯑꯣ ꯕꯦꯁꯇꯤ ꯑꯣꯏꯔꯁꯨ ꯔꯨꯝ ꯔꯨꯝ ꯇꯣꯉꯥꯟꯕ ꯌꯥꯏꯗꯅ
ꯍꯣꯏ ꯀꯣꯟ ꯉꯥꯜꯂꯛꯈꯤꯅꯤ ꯑꯥ ꯔꯨꯝ ꯑꯐꯕ ꯂꯩꯔꯀꯥꯟꯗ ꯔꯨꯝꯗꯣ ꯄꯩꯁꯥ ꯄꯤꯕ ꯄꯥꯝꯃꯨꯕꯩꯅꯦꯕ ꯄꯤꯕ ꯄꯥꯝꯃꯨꯏ ꯍꯥꯏꯕꯗꯤ ꯈꯪꯗꯦ ꯊꯤꯔꯦꯕ ꯌꯥꯝꯅ ꯄꯩꯁꯥ ꯂꯧꯗ꯭ꯔꯁꯨ ꯌꯥꯔꯕꯅꯦ ꯃꯣꯏ
ꯀꯅꯥꯅ ꯂꯧꯕ꯭ꯔ ꯑꯗꯣ
ꯑꯈꯣꯏ ꯀꯤꯌꯔ ꯇꯦꯛꯀꯔꯅ ꯀꯦꯌꯔ ꯇꯦꯛꯀꯔ ꯂꯩ ꯍꯣꯁꯇꯦꯜ
ꯃꯥꯒꯤ ꯑꯦꯛꯁꯄꯦꯟꯗ ꯑꯣꯏꯔꯝꯒꯅꯤ ꯑꯗꯨꯕꯨꯗꯤ
ꯎꯝ ꯂꯩꯒꯅꯤ ꯀꯣꯟꯅ ꯇꯞꯅ ꯁꯤꯡꯒꯜ ꯔꯨꯝꯗ
ꯅꯣꯏ ꯉꯥꯡꯅꯕ ꯌꯥꯗ꯭ꯔꯣ ꯑꯗꯣ ꯋꯥꯔꯤ ꯁꯥꯎꯅꯦ ꯗꯥ ꯃꯉꯥꯜꯒꯨꯝꯕ ꯋꯥꯔꯤ ꯁꯥꯕ ꯌꯥꯔꯝꯒꯅꯤꯗ
ꯑꯗꯨ ꯏꯁꯤꯡ ꯍꯥꯏꯗꯤꯅꯦ ꯄꯩꯁꯥꯗꯣ ꯏꯁꯤꯡꯒ ꯃꯩꯒꯒꯤ ꯑꯣꯏꯅ ꯑꯣꯏꯕꯗꯣ ꯈꯪꯕ꯭ꯔ
ꯎꯝ
ꯍꯥꯏꯗꯤ ꯑꯗꯨꯒꯨꯝꯕꯗ ꯑꯣꯏꯅ ꯉꯥꯡꯉꯛꯀꯅꯤꯕ ꯃꯣꯏꯗꯣ ꯔꯨꯝꯒꯤꯗꯤ ꯊꯣꯏꯅ ꯍꯥꯏꯗ꯭ꯔꯒꯖꯨ
ꯃꯥꯩꯒꯤ ꯃꯃꯟꯕꯨꯗꯤ ꯌꯨꯅꯤꯚꯔꯁꯤꯇꯤꯅ ꯑꯗꯨꯝ ꯑꯣꯏꯖꯅꯤꯗ
ꯑꯣꯏꯔꯤꯅꯤꯗꯅ ꯑꯗꯨꯁꯨ ꯃꯣꯏꯅ ꯍꯥꯏꯔꯛꯇꫭꯏꯕ ꯍꯥꯏꯗꯤ ꯑꯥꯑꯗꯨꯗꯩ ꯀꯥꯗꯣꯏꯅꯤ ꯄꯩꯁꯥꯗꯣ ꯃꯣꯏꯅ ꯄꯤꯈꯠꯇꯣꯏꯅꯤ ꯈꯣꯠꯇꯣꯏꯅꯤ ꯑꯗꯨꯝ ꯈꯨꯝꯃꯛꯀꯅꯤꯕ ꯑꯗꯣ ꯉꯥꯡꯅꯅꯤꯡꯗ꯭ꯔꯦꯗ ꯑꯁ ꯈꯪꯗꯦ ꯃꯤꯒ ꯋꯥ ꯉꯥꯡꯅꯕꯁꯦ ꯌꯥꯝ ꯇꯜꯂꯦ ꯆꯤꯟ ꯌꯥꯝ ꯀꯟꯕ ꯇꯥꯏꯕ
ꯅꯠꯇꯦ ꯑꯗꯨꯝꯃꯥꯏ ꯉꯥꯡꯉꯣ ꯍꯥꯏꯕ ꯅꯠꯇꯦ ꯑ ꯃꯣꯏꯒ ꯇꯤꯟꯅꯔꯒ ꯋꯥꯔꯤ ꯁꯥꯕꯗꯣ
ꯑꯣ ꯁꯥꯏꯌꯦ ꯁꯥꯏꯌꯦ ꯑꯗꯨ ꯌꯥ ꯃꯣꯏꯗꯣ ꯌꯥꯔꯣꯏꯕ ꯌꯥꯗꯕ ꯍꯥꯏꯇꯥꯔꯦꯅꯦ ꯈꯣꯏꯁꯦ ꯌꯥꯝ ꯐꯥꯎꯕꯤ ꯇꯥꯍꯜꯂꯦ ꯍꯥꯏꯕ
ꯑꯗꯨꯒꯤꯅꯤꯗ
ꯍꫭꯏ ꯒ꯭ꯌꯥꯁ ꯒ꯭ꯌꯥꯁꯗꫭ ꯂꯩꯕ ꯅꫭꯏ ꯃꯤ ꯌꯥꯝꯕ꯭ꯔ
ꯌꯥ ꯑꯗꯨꯝ ꯂꯩꯌꯦ ꯍꯣꯁꯇꯦꯜ ꯈꯨꯗꯤꯡꯃꯛꯇ ꯒꯦꯁ ꯂꯩ ꯅꯪꯒꯤꯁꯨ ꯅꯃꯥꯟꯅꯕ ꯂꯩꯔꯝꯅꯤꯗ ꯑꯦꯝ ꯌꯨꯗ
ꯂꯩꯌꯦ ꯑꯗꯣ ꯃꯣꯏꯗꯤ ꯀꯩꯅꯣ ꯑꯦꯠꯃꯤꯁꯟ ꯁꯦꯃꯤꯁꯇꯔꯗ ꯑꯦꯠꯃꯤꯁꯟ ꯇꯧꯔꯒ ꯑꯗꯨꯝ ꯂꯩꯕ ꯉꯥꯛ
ꯎꯝ ꯑꯈꯣꯏꯖꯨ ꯍꯥꯟꯅꯅꯦ ꯄꯤ ꯖꯤ ꯀꯥꯔꯤꯀꯥꯟꯗꯣ
ꯎꯝ
ꯏꯞ ꯑꯣꯏꯀꯥꯟꯗꯗꯤ ꯁꯦꯃꯤꯁꯇꯔꯗ ꯄꯩꯁꯥ ꯊꯤꯕ
ꯎꯝ
ꯗꯣ ꯍꯧꯖꯤꯛꯅ ꯒꯦꯁ ꯑꯣꯏꯔꯦꯗꯅ
ꯏꯁ ꯏꯃꯥꯟꯅꯕ ꯑꯃ ꯃꯦꯁꯇ
ꯎꯝ
ꯂꯩꯕꯅꯦꯕ ꯑꯗꯣ ꯑꯁ ꯏꯟꯁꯥꯡꯗꯣ ꯑꯁ ꯂꯣꯏꯔꯦꯍꯦ
ꯃꯦꯁ ꯄꯤꯞ ꯃꯥꯅ ꯄꯥꯏꯕ꯭ꯔꯥ
ꯅꯠꯇꯦ ꯃꯦꯁ ꯐꯤ ꯑ ꯐꯤ ꯊꯤꯔꯒ ꯃꯦꯁꯇ ꯆꯥꯕꯅꯦꯕ ꯃꯥꯅ
ꯑꯥ ꯑꯥ ꯑꯥ
ꯑꯁ ꯑꯩꯈꯣꯏꯒꯤ ꯍꯥꯏ ꯁ꯭ꯀꯨꯜꯒꯤ ꯑꯦꯟꯁꯥꯡ ꯑꯦꯏꯁ ꯑꯩ ꯁ꯭ꯀꯨꯜ ꯕꯣꯔꯗꯤꯡ ꯂꯩꯔꯤꯉꯩꯒꯤ ꯏꯟꯁꯥꯡꯗꯣ ꯑꯁ ꯅꯤꯡꯁꯤꯡꯂꯛꯑꯦ
ꯎꯝꯍꯝ
ꯃꯥꯁꯇꯔ ꯇꯝꯕ ꯑꯉꯥꯡꯁꯤꯡꯕꯨ ꯗꯨꯃꯥꯏ ꯄꯤꯔꯗꯤ ꯑꯁ
ꯑꯗꯨꯅꯦ ꯑꯗꯣ ꯃꯣꯏꯅꯗꯤ ꯍꯥꯏꯌꯦꯕꯀꯣ ꯑꯁ ꯂꯥꯏꯔꯤꯛ ꯇꯝꯕ ꯂꯥꯛꯏꯔꯥ ꯑꯗꯨꯗꯨꯗꯨ